ꯑꯣ ꯇꯥꯏ ꯇꯥꯏ
ꯑꯣ ꯇꯥꯔ ꯀꯣ
ꯑ꯭ꯔꯣ ꯎꯝ
ꯇꯥꯔꯦ ꯇꯥꯔꯦ
ꯅꯪꯒꯤ ꯎꯝ ꯃꯤꯁꯤꯡꯁꯦ ꯇꯥꯗꯦ ꯇꯥꯗꯦ ꯑꯗꯨꯝ ꯍꯥꯏꯕꯒꯤ ꯆꯜꯂꯦꯅꯦ ꯄꯈꯠꯔꯦꯅꯦ ꯑꯩꯅꯗꯤ ꯅꯠꯇꯕ ꯇꯥꯗ꯭ꯔꯁꯨ ꯑꯗꯨꯒ ꯃꯣꯏ ꯅꯨꯡꯉꯥꯏꯔꯣꯏꯕ ꯑꯃꯨꯛ ꯇꯥꯗ꯭ꯔꯗꯤ ꯀꯔꯤ
ꯑꯃꯨꯛ ꯍꯦꯛ ꯀꯣꯜ ꯇꯧꯕꯗ ꯇꯥꯗꯕꯀꯣ ꯑꯗꯨꯝ ꯈꯔ ꯂꯩ
ꯀꯔꯤ ꯍꯥꯥ ꯀꯩꯅꯣ ꯇꯥꯗ꯭ꯔꯦ ꯌꯥ ꯑꯥ ꯀꯗꯤ ꯀꯩ ꯍꯥꯏꯕꯅꯣꯕꯅ ꯍꯧꯖꯤꯛ ꯍꯥꯏꯔꯝꯕꯗꯣ ꯎꯝ
ꯅꯣꯛ ꯅꯣ ꯍꯥꯏꯕ
ꯀꯔꯤꯅꯣ ꯑꯁ ꯀꯩꯁꯨ ꯅꯣꯛꯄ ꯌꯥꯗ꯭ꯔꯧꯕꯕ ꯍꯥꯏꯁꯦ ꯎꯝ ꯎꯝ ꯎꯝ
ꯅꯠꯇꯦ ꯃꯔꯝ ꯂꯩꯗꯅ ꯅꯧ ꯀꯅꯨ ꯍꯥꯏꯕꯅꯤꯅ
ꯑꯥ ꯃꯔꯝ ꯂꯩꯇ꯭ꯔꯗꯤ ꯅꯣꯛꯄ ꯌꯥꯗꯦꯕ ꯑꯩꯈꯣꯏ ꯅꯠꯇꯔ ꯅꯪꯒꯤꯁꯦ
ꯎꯝ ꯀꯩꯗꯧꯔꯤꯅꯣ
ꯀꯩꯁ ꯇꯧꯗꯦ
ꯑꯥ ꯆꯥꯛ ꯏꯟꯖꯥꯡꯗꯤ ꯆꯥꯔꯕꯣ ꯑꯥ ꯆꯥꯛ ꯊꯣꯡꯉꯦ
ꯑꯥ ꯑꯃꯨꯛꯀ ꯍꯧꯔꯅꯤ ꯑꯩꯈꯣꯏꯗꯤ ꯍꯣꯏ
ꯌꯥꯝꯝ ꯉꯟꯗ꯭ꯔꯣ
ꯉꯟꯕꯨꯗꯤ ꯉꯜꯂꯦ ꯑꯗꯨꯕꯨ ꯑꯗꯨꯁꯨ ꯆꯤꯡꯗ ꯂꯩꯕꯅꯤꯅ ꯀꯣ ꯑꯗꯨꯝ ꯉꯟꯅ ꯆꯥꯏꯌꯦꯕ
ꯑꯣ ꯆꯨꯝꯃꯦ ꯆꯨꯝꯃꯦ ꯆꯤꯟꯗ ꯑꯣꯏꯔꯗꯤ ꯍꯣꯏ ꯉꯟꯅ ꯉꯟꯅ ꯇꯧꯅꯕꯅꯤ
ꯎꯝ ꯅꯪꯗꯤ ꯀꯔꯤ ꯇꯧꯔꯤꯅꯣ
ꯑꯗꯨꯝ ꯇꯨꯝꯃꯦꯗ ꯎꯝ ꯌꯥꯝ ꯇꯨꯝꯅꯤꯡꯉꯛꯄ ꯍꯧꯖꯤꯛꯀꯤꯗꯣ ꯑꯁ ꯑꯗꯨ
ꯌꯥꯝ ꯇꯨꯞꯅꯤꯡꯕ ꯃꯥꯜꯂꯦꯗ ꯅꯪ
ꯍꯧꯖꯤꯛ ꯌꯥꯝ ꯇꯨꯝꯅꯤꯡꯕꯗꯤ ꯅꯠꯇꯦ ꯑꯗꯨ ꯑꯣꯏꯔꯁꯨ ꯇꯨꯝꯊꯕꯗꯣ ꯇꯨꯝꯊꯕ ꯍꯧꯔꯕꯅꯦꯕ ꯑꯩꯁꯦ ꯇꯨꯝꯅꯤꯡ ꯉꯛꯄ ꯍꯧꯔꯕꯅꯦꯕ ꯑꯗꯨꯒꯤ
ꯑꯩꯁꯨ ꯅꯨꯡꯊꯤꯜ ꯑꯗꯨꯝ ꯇꯨꯝꯕꯅꯦꯗ
ꯑꯣ ꯑꯗꯣ ꯍꯧꯖꯤꯛꯅ ꯑꯃꯨꯛ ꯍꯧꯒꯠꯂꯒ ꯆꯥꯛ ꯊꯣꯡꯅꯦ ꯀꯩꯅꯣ ꯇꯧꯔꯤꯅꯦꯕ ꯌꯥꯝ ꯉꯟꯗꯤ ꯉꯟꯂꯦꯀꯣ ꯁꯥꯗ꯭ꯔꯥ
ꯁꯥꯗꯦ ꯅꯣꯡ ꯇꯥꯏꯌꯦ ꯑꯩꯈꯣꯏꯔꯣꯝꯗꯗꯤ ꯌꯥꯝ ꯏꯪꯉꯒ ꯂꯩꯌꯦ
ꯑꯣ ꯃꯩꯒꯨꯝꯕ ꯂꯥꯛꯇ꯭ꯔꯗꯤ ꯂꯩꯕ ꯅꯨꯡꯉꯥꯏꯇꯕꯅꯦꯀꯣ ꯃꯩ ꯂꯥꯛꯑꯗꯤ ꯅꯨꯡꯉꯥꯏꯕꯅꯦ ꯗꯣ
ꯃꯥꯏ ꯂꯥꯛꯇꯦ ꯌꯦꯡꯁꯤ ꯀꯔꯤꯅꯣ ꯈꯪ
ꯑꯣ ꯑꯣ ꯥꯑꯥ ꯃꯩ ꯂꯥꯛꯇ꯭ꯔꯗꯤ ꯎꯝ ꯂꯩꯕ ꯅꯨꯡꯉꯥꯏꯇꯕꯅꯦ
ꯑꯌꯨꯛꯇꯒꯤ ꯃꯥꯏꯗꯣꯠ ꯃꯤꯠꯈ꯭ꯔꯕꯅꯦꯕ ꯑꯗꯨ ꯍꯧꯖꯤꯛ
ꯎꯝ ꯑꯣ ꯑꯁ ꯅꯪꯁꯦ ꯑꯩꯈꯣꯏ ꯈꯨꯟꯔꯣꯝꯗ ꯈꯔ ꯃꯥꯜꯂꯏꯕꯣ ꯑꯁ
ꯃꯅꯥꯔꯝꯕ ꯀꯃꯥꯏ ꯇꯧꯋꯥꯕ ꯑꯩ ꯍꯥꯏꯕꯁ
ꯈꯪꯗꯦ
ꯎ ꯍꯥꯏꯔꯣꯏꯒꯦꯗ ꯑꯗꯨ ꯀꯔꯤꯅꯗꯤ ꯍꯧꯒꯦ ꯑꯝꯇ ꯍꯥꯏꯔꯗꯤ ꯅꯣꯏꯒꯤ ꯗꯇꯔꯦ ꯀꯔꯤꯅ ꯍꯧꯒꯦ ꯑꯃꯇ ꯍꯥꯏꯔꯛꯎꯅ
ꯑꯩꯒꯤꯗꯣ ꯑꯦꯜꯅ ꯍꯧꯋꯦ
ꯑꯗꯨꯒ ꯂꯥꯁꯅ
ꯑꯁ ꯂꯥꯁꯅ ꯖꯤꯅ ꯂꯣꯏꯌꯦ
ꯑꯥ ꯑꯩ ꯌꯥꯝ ꯉꯥꯡꯔꯣꯏꯒꯦ ꯑꯗꯨꯗꯤ
ꯀꯔꯤꯅꯣ ꯌꯥꯝ ꯅꯣꯛꯄꯁꯦ ꯃꯅꯔꯝꯃꯣꯏꯗ
ꯑꯦ ꯃꯅꯥ ꯃꯥꯂꯦ ꯅꯪꯒꯤꯖꯦ
ꯍꯥ ꯑꯩꯗꯤ ꯃꯅꯔꯝꯃꯣꯏ
ꯃꯥꯟꯅꯕ ꯃꯥꯜꯂꯦ ꯅꯪꯒꯤꯗꯣ
ꯈꯪꯗꯦ
ꯀꯩꯅꯣꯀꯣ ꯑꯥ ꯉꯥꯏꯌꯣꯀꯣ ꯉꯥꯢꯌꯣꯀꯣ ꯀꯩꯅꯣꯝ ꯍꯪꯒꯦꯑꯗꯨ ꯎꯝ ꯍꯥ ꯑꯁꯤꯗ ꯈꯪꯒꯅꯤ ꯍꯥꯏ ꯍꯧꯖꯤꯛ ꯍꯪꯉꯀꯥꯟꯗꯀꯣ ꯅꯣꯏ ꯈꯨꯟꯗꯣ
ꯑꯥ
ꯑ ꯇꯝꯄꯥꯛꯇꯒꯤ ꯂꯥꯛꯄꯗ ꯎꯝ ꯑꯍꯥꯟꯕ ꯆꯥꯔꯖꯅ ꯊꯦꯡꯅꯕ꯭ꯔꯥ ꯫
ꯑꯍꯥꯟꯕꯥꯟꯕꯗ ꯆꯔꯆ ꯅꯠꯇꯦ
ꯑꯦ ꯆꯤꯟꯁꯤ ꯊꯤꯒꯅꯨ ꯫
ꯑꯔꯥ
ꯎ ꯑꯍꯥꯟꯕ ꯌꯨꯝ ꯂꯩꯕꯗ ꯆꯥꯔꯁꯦ
ꯅꯠꯇꯦ ꯅꯪꯅ ꯅꯪꯅ ꯈꯟꯕꯗꯣ
ꯑ ꯌꯦꯁ ꯑꯩꯗꯤ
ꯑꯁ ꯑꯩꯗꯣ ꯑꯥ ꯆꯤꯡ ꯑꯥꯗꯒꯤꯅꯦ
ꯉꯥꯏꯌꯣ ꯥꯉꯥꯏꯌꯣ ꯑꯥ ꯆꯤꯡꯗꯒꯤ ꯅꯪ ꯍꯥꯏꯔꯤꯁꯦ ꯍꯧꯖꯤꯛ ꯀꯩꯅꯣ ꯑꯥ ꯗꯝꯕꯀꯣ ꯂꯩꯕ꯭ꯔꯥ ꯂꯩꯀꯣ
ꯗꯨꯣꯝꯕꯨꯁꯀꯣꯗꯤ ꯑꯥ ꯂꯩꯌꯦ ꯂꯩꯕꯗꯤ ꯂꯩꯌꯦ
ꯂꯩꯀꯣ ꯗꯨꯝꯕꯁꯒꯤ ꯑꯃꯨꯛ ꯗꯣꯝꯕꯣꯁꯀꯣꯗꯥꯒꯤ ꯅꯥꯀꯟꯗ ꯀꯩ ꯍꯥꯏꯁꯦ ꯁꯤꯠ ꯑꯃꯗꯅ ꯍꯥꯏ ꯁ꯭ꯀꯨꯜꯃꯨꯛ ꯂꯩꯀꯣ ꯆꯨꯃꯤꯀꯣ ꯑꯦ ꯅꯪꯁꯤ ꯂꯣꯠꯂ ꯑꯦ ꯂꯣꯠꯂꯤꯀꯣ ꯅꯪ ꯎꯝ ꯎꯝ
ꯅꯠꯇꯦ ꯅꯪ ꯍꯥꯏꯕꯗꯣ ꯂꯥꯜꯂꯦꯕ ꯅꯠꯇꯦ ꯅꯪꯅ ꯅꯤꯡꯁꯤꯡꯕꯗꯣ ꯃꯥꯟꯅꯔꯝꯗ꯭ꯔꯦ
ꯑꯦ ꯃꯥꯅꯦ ꯀꯩꯅꯣ ꯅꯪꯒꯤ ꯀꯩꯅꯣ ꯑꯃ ꯌꯥꯝ ꯀꯩ ꯍꯥꯏꯁꯤꯔ ꯃꯤꯅ ꯍꯥꯏꯕꯗ ꯈꯪꯒꯗꯕ ꯄꯣꯠ ꯑꯃ ꯍꯥꯏꯔꯛꯑꯣꯅꯤ ꯀꯃꯥꯏꯅ ꯇꯧꯒꯦ
ꯑꯁ ꯅꯪꯅ ꯍꯥꯏꯕꯗꯣ ꯑꯁ ꯑꯩ ꯑꯩ ꯈꯨꯟꯒꯤ ꯃꯤ ꯑꯁꯤ ꯒ꯭ꯔꯨꯞꯇ ꯌꯥꯎꯗꯦꯅꯦ
ꯑꯦ ꯅꯪ ꯈꯪꯗꯦꯀꯣ ꯀꯅꯥ ꯈꯪ ꯑꯩ ꯅꯪ ꯑꯩꯒꯤ ꯅꯨꯝꯕꯦꯔ ꯅꯪ ꯂꯩꯇꯦ ꯁꯤꯗꯤ ꯈꯪꯗꯕꯩ ꯑꯣꯏꯔꯝꯅꯤ ꯑꯩꯁꯦ ꯃꯤ ꯌꯥꯝꯕꯗꯤ ꯈꯪꯅꯗꯦꯗ ꯑꯗꯨ ꯑꯣꯏꯔꯁꯨ ꯅꯪꯅ ꯍꯥꯏꯕꯗ ꯈꯔ ꯃꯥꯟꯅꯕ ꯉꯁꯥꯏ ꯑꯩ ꯈꯨꯟꯒꯤ ꯒ꯭ꯔꯨꯞꯇ ꯑꯃ ꯆꯪꯕꯗ ꯃꯩꯁꯦ ꯈꯔ ꯀꯨꯏꯔꯦꯗ ꯃꯨꯠꯄ ꯍꯥꯏꯔꯛꯑꯦꯕ
ꯑꯣ
ꯀꯩ ꯇꯧꯖꯥꯠꯂꯣ ꯑꯃꯨꯛ ꯍꯥꯏꯔꯦ ꯑꯗꯣ ꯅꯪꯅ ꯍꯧꯖꯤꯛ ꯑꯃꯨꯛ ꯅꯪꯒꯤ ꯂꯦꯇꯔ ꯗꯒ ꯂꯣꯏꯔꯦ ꯂꯦꯇꯔ ꯗ ꯍꯥꯢꯔꯛꯄꯒꯤ ꯎꯝ ꯇꯤ ꯑꯩ ꯅꯪꯖꯦ
ꯑꯗꯣ ꯈꯨꯟ ꯈꯨꯟꯒꯤ ꯂꯦꯇꯔꯗꯤ ꯑꯃꯅꯔꯝꯅꯤ ꯑꯗꯨꯕꯨꯁꯨ ꯇꯣꯡꯉꯥꯅꯤꯗ ꯅꯪꯅ ꯍꯥꯏꯕꯗꯨꯗꯤ ꯅꯣꯏꯒꯤ ꯆꯤꯡꯗꯣ ꯑꯗꯨꯝ ꯇꯝꯄꯥꯛꯀ ꯃꯥꯟꯅꯕ꯭ꯔꯥ
ꯅꯠꯇꯦ ꯅꯠꯇꯦ ꯆꯤꯡꯅꯦ ꯆꯤꯡꯅꯦ
ꯑꯣ
ꯅꯪꯅ ꯍꯥꯏꯁꯨꯁꯨ ꯑꯣꯏꯔꯝꯅꯤꯃꯦ ꯌꯥꯎꯀꯣ ꯌꯥ ꯅꯪꯒꯤ ꯈꯨꯟꯗꯣ
ꯑꯥ
ꯂꯩꯀꯥꯏ ꯂꯩꯀꯥꯏ ꯂꯩꯀꯥꯏꯗꯤ ꯂꯩꯔꯤ ꯒꯣ
ꯂꯩꯀꯥꯏꯗꯤ ꯌꯥꯝ ꯂꯩ
ꯑꯥ ꯑꯥ ꯑꯗꯨ ꯎꯝ ꯅꯪꯁꯦ ꯑꯩꯅ ꯈꯟꯕꯗ ꯃꯈꯥꯗꯔ ꯂꯩꯔꯝꯗꯧ ꯃꯥꯜꯂꯦ
ꯍꯥꯥ
ꯃꯈꯥꯔꯣꯝꯗ ꯂꯩꯕ꯭ꯔꯥꯅ
ꯑꯥ ꯃꯊꯛꯂꯣꯝꯗꯅꯦ ꯑꯩꯅ ꯂꯩꯕꯁꯦ
ꯃꯊꯛꯂꯣꯝꯗ ꯑꯗꯨꯗꯤ ꯅꯪ ꯍꯥꯏ ꯁ꯭ꯀꯨꯜꯒ ꯅꯛꯅꯩꯕ ꯅꯪꯁꯦ ꯑꯩꯅ ꯍꯥꯏꯕ ꯍꯥꯏ ꯁ꯭ꯀꯨꯜꯒꯗꯧꯕ ꯑꯣ ꯑꯗꯨꯒ ꯅꯛꯅꯩꯕ ꯅꯪ ꯑꯩꯉꯣꯟꯗ ꯆꯤꯟꯊꯤꯔꯤꯅꯦꯕ
ꯅꯠꯇꯦꯕ ꯑꯩ ꯑꯩ ꯇꯦꯛꯁ ꯇꯧꯔꯛꯀꯦ ꯅꯪ ꯑꯗꯣ ꯇꯧꯔꯛꯑꯗꯤ ꯀꯣ ꯅꯪ ꯑꯁ ꯅꯪ ꯈꯪꯒꯅꯤ
ꯍꯣꯏ ꯁꯤ ꯂꯣꯏꯔꯥꯒ ꯑꯝꯇ ꯊꯥꯔꯛ ꯑꯣ ꯆꯨꯝꯃꯝꯃꯅꯤ ꯑꯩ ꯈꯟꯕꯗꯨ ꯎꯝ ꯁꯣꯏꯗ꯭ꯔꯕꯅꯤ ꯎꯝ ꯌꯥꯝ ꯃꯥꯜꯂꯦꯕ ꯎꯝ ꯇꯟꯕꯗꯥ ꯃꯥꯟꯅꯔꯝꯒꯅꯤ ꯀꯔꯤ ꯑꯗꯨꯕꯨ ꯀꯔꯤ
ꯑꯗꯨꯕꯨ ꯅꯠꯇꯦꯕ ꯅꯪꯅ
ꯁꯤ
ꯑꯁ ꯑꯁꯦꯡꯕꯅꯦ ꯑꯩ ꯍꯥꯏꯕꯗꯣ
ꯃꯥꯟꯅꯔꯒ ꯀꯃꯥꯏꯃꯨꯛ ꯇꯣꯡꯉꯥꯟꯗꯣꯏꯅꯣꯕ ꯎꯝ
ꯑꯁ ꯃꯥꯟꯅꯕ ꯈꯨꯟꯗꯤ ꯃꯥꯟꯅꯕ ꯑꯗꯨꯝ ꯂꯩꯗꯅ
ꯑꯗꯨꯕꯨ ꯀꯔꯤ ꯃꯥꯟꯅ ꯈꯨꯟ ꯃꯥꯟꯅꯔꯒ ꯀꯔꯤ ꯑꯃꯨꯛ ꯇꯣꯉꯥꯟꯗꯣꯏꯕ ꯑꯃꯨꯛ ꯎꯝ ꯍꯔꯦꯟ ꯈꯪꯒꯅꯤ ꯁꯣꯏꯗꯅ ꯅꯪꯁꯦ ꯑꯩꯕꯨꯗꯤ ꯈꯪꯉꯝꯕꯁꯨ ꯌꯥꯏ ꯅꯠꯇ꯭ꯔꯒ ꯅꯪꯁꯦ ꯈꯔ ꯑꯍꯟ ꯑꯣꯏꯔꯗꯤ ꯈꯪꯉꯝꯗꯕꯁꯨ ꯌꯥꯏ
ꯑꯍꯥꯟ ꯌꯥꯝ ꯑꯍꯟꯅꯦ ꯑꯩꯗꯤ
ꯃꯥꯟꯗꯦꯗ ꯑꯩꯅ ꯍꯥꯏꯒꯕ ꯑꯩꯈꯣꯏ ꯈꯨꯟꯗ ꯃꯤꯁꯤꯡ ꯆꯦ ꯑꯩ ꯌꯥꯝ ꯈꯪꯅꯗꯦꯀꯣ ꯑꯗꯨꯒ ꯃꯣꯏꯅꯁꯨ ꯃꯦꯟꯁ ꯌꯥꯝ ꯈꯪꯕꯅꯦꯕ ꯈꯪꯗꯕꯅꯦꯕ
ꯑ ꯑꯣ
ꯑꯗꯨꯝ ꯃꯇꯥꯡ ꯃꯇꯥꯡ ꯑꯗꯨꯝ ꯇꯣꯏꯅ ꯂꯥꯛꯇ꯭ꯔꯁꯨ ꯍꯜꯂꯛꯄ ꯃꯇꯝꯗ ꯀꯩ ꯍꯥꯏꯁꯤꯔ ꯑꯗꯨꯝ ꯀꯩꯅꯣ ꯑꯃ ꯆꯥꯛꯀꯨꯝꯕꯩ ꯅꯠꯇꯦ ꯆꯦꯡꯒꯨꯝꯕꯩ ꯌꯦ ꯌꯦꯟꯕ ꯃꯇꯝ ꯂꯩꯗꯨꯅ
ꯎꯝ
ꯇꯧꯔꯝꯒꯅꯤ ꯑꯗꯨꯗ ꯂꯥꯛꯑꯗꯤ ꯃꯤ ꯃꯌꯥꯝ ꯊꯦꯡꯅꯕꯅꯦ ꯑꯗꯨꯗ ꯀꯅꯥꯒꯤ ꯃꯆꯥꯅꯣꯒꯨꯝꯕ ꯀꯅꯥꯅꯣꯒꯨꯝꯕ ꯑꯗꯨꯝ ꯐꯪꯒꯟꯕꯅꯦꯕ ꯑꯩꯗꯤ
ꯑꯣ ꯑꯩꯁꯨ ꯈꯨꯟꯗ ꯄꯥꯛ ꯂꯩꯇꯦ
ꯑ ꯑꯗꯨꯒꯤ ꯅꯪꯁꯦ ꯑꯗꯨꯗ ꯂꯥꯛꯑꯝꯃꯗꯤ ꯈꯪꯅ ꯈꯪꯅ ꯎꯒꯤꯕꯁꯨ ꯌꯥꯏꯕ ꯑꯩꯈꯣꯏ ꯈꯟꯗ ꯑꯁ ꯂꯩꯁꯥꯕꯤ ꯐꯖ ꯐꯖꯕ ꯃꯌꯥꯝꯗꯤ ꯂꯩꯕꯅꯦꯒ ꯃꯥꯜꯂꯦꯕ ꯑꯩꯒꯤꯗꯤ
ꯃꯥꯜꯂꯁꯨ ꯅꯠꯇꯦꯕ
ꯑꯣꯏꯔꯦꯅꯦ ꯍꯥꯏꯔꯦꯒꯦ ꯅꯪ ꯍꯧꯖꯤꯛ ꯊꯥꯔꯝꯕꯔꯣ ꯊꯥꯗꯦ ꯃꯥꯥꯟꯗꯤ ꯃꯥꯥꯟꯒꯔꯦꯗ ꯑꯣꯟꯊꯣꯛꯅ ꯅꯪ ꯂꯣꯠꯄ ꯑꫭꯏꯔꯕꯅꯤꯀꯣ
ꯑꯣ
ꯇꯥꯕ꯭ꯔꯣ
ꯇꯥꯏ ꯇꯥꯏ ꯇꯣꯉꯥꯟꯂꯦꯅꯦ ꯑꯗꯨꯗꯤ ꯑꯥ ꯇꯉꯥꯜꯂꯦ ꯇꯣꯉꯥꯜꯂꯦ ꯎꯝ ꯑꯩꯅ ꯈꯟꯕꯗꯨꯒ
ꯕꯗ ꯆꯂꯦ ꯍꯥꯏ
ꯑ ꯃꯥꯟꯅꯗꯤ ꯃꯥꯟꯅꯕ ꯑꯦ ꯌꯥꯝ ꯃꯥꯟꯅꯔꯝꯗꯧ ꯃꯥ
ꯑꯥ
ꯂꯦꯇꯔꯗꯤ ꯃꯥꯟꯅꯕ꯭ꯔꯣ
ꯂꯦꯇꯔ ꯔꯥꯏꯗꯤ ꯍꯣꯏ ꯍꯣꯏ ꯃꯤꯟꯅꯩ ꯑ ꯃꯃ ꯈꯛꯇ ꯃꯥꯜꯂꯦ ꯇꯣꯉꯥꯟꯕꯗꯣ ꯂꯦꯇꯥꯔ ꯑꯃ ꯐꯛꯇ ꯀꯩꯅꯣ ꯇꯣꯉꯥꯟꯕꯅꯦ ꯑꯗꯨ ꯅꯠꯇ꯭ꯔꯗꯤ ꯂꯣꯏ ꯃꯥꯟꯅꯕꯅꯦ ꯎꯝ ꯖꯥꯠ ꯖꯥꯠꯅꯦ ꯃꯤꯁꯤ ꯑꯩꯈꯣꯏ ꯈꯨꯟꯗꯁꯨ ꯐꯣꯡꯅꯤ
ꯅꯪ ꯑꯩ ꯆꯤꯟ ꯊꯤꯕꯒꯤ ꯇꯥꯏꯞꯇ
ꯎꯝ ꯑꯩꯁꯤ ꯅꯪ ꯑꯩꯉꯣꯟꯗ ꯂꯣꯠꯀꯅ ꯂꯣꯠꯄ ꯃꯥꯟꯕ ꯑꯗꯨꯅꯤ
ꯂꯣꯠꯂꯝꯃꯗꯤ ꯀꯅꯥ ꯈꯪ ꯑꯁ ꯅꯠꯇ꯭ꯔꯒ ꯍꯧꯖꯤꯛꯁꯨ ꯑꯣꯏꯣꯏꯗꯕ ꯉꯥꯡꯉꯝꯃꯗꯤ ꯃꯅꯍꯟꯅꯤꯡꯉꯦꯒ ꯇꯧꯔꯒ ꯑꯩ ꯑꯩꯅ ꯍꯥꯏꯒꯗꯕꯗꯣ ꯈꯪꯈ꯭ꯔꯕꯒꯤ ꯅꯪꯅ ꯍꯧꯖꯤꯛ ꯆꯦꯟꯖ ꯇꯧꯕꯗꯣ ꯑꯗꯨꯃꯥꯏꯅ ꯑꯣꯏꯔꯝꯃꯗꯤ
ꯅꯠꯇꯦꯕ ꯑꯩ ꯆꯤꯟ ꯊꯤꯗꯦꯕ ꯑꯁꯦꯡꯕꯅꯦꯕ
ꯑꯣ
ꯍꯥ ꯍꯥ ꯍꯥ
ꯐꯖꯕ ꯋꯥꯠꯂꯤꯀꯣ ꯑꯩꯅ ꯑꯩꯅ ꯂꯣꯏ ꯀꯩꯅꯣ
ꯕꯤꯗꯤꯌꫭ ꯀꯣꯜ ꯇꯧꯔꯛꯀꯦ
ꯑꯩꯅ ꯂꯣꯏ ꯀꯩꯅꯣ ꯆꯨꯝꯅ ꯍꯥꯏꯕꯤꯕꯒꯤ ꯅꯪꯅ ꯊꯣꯡꯉꯥꯟꯅꯤꯡꯉꯥꯏ ꯍꯥꯏꯅ ꯀꯟꯅ ꯍꯣꯠꯅꯕꯗ ꯃꯜꯗꯗꯣ ꯍꯥꯏꯁꯀꯨꯜ ꯁꯨ ꯇꫭꯞꯄ ꯏꯁꯀꯨꯜ ꯁꯨ ꯆꯥꯔꯁ ꯁꯤꯗꯨꯁꯨ ꯂꯣꯏ ꯆꯨꯝꯕꯒꯤ ꯑꯁ ꯑꯁꯤ ꯃꯤ
ꯅꯠꯇꯦꯍꯦ ꯑꯩꯈꯣꯏꯔꯣꯝꯗꯁꯨ ꯍꯥꯏꯁ꯭ꯀꯨꯜ ꯍꯥꯏ ꯁ꯭ꯀꯨꯜꯕꯨꯗꯤ ꯑꯩꯈꯣꯏꯔꯣꯝꯗꯗꯤ ꯌꯦ ꯀꯥꯗ꯭ꯔꯦ ꯗ꯭ꯔꯦ ꯃꯌꯦꯛ
ꯑꯗꯨꯅꯤ ꯑꯥ ꯑꯗꯨꯒꯤꯅꯦ ꯑꯩꯈꯣꯏꯗꯁꯨ ꯆꯞꯄꯅꯦꯕ ꯑꯗꯒꯤ
ꯀꯥꯔꯤꯌꯦ ꯍꯧꯖꯤꯛꯇꯤ